ꯑꯔꯤꯕꯣ
ꯍꯣꯏ ꯅꯨꯡꯉꯥꯏꯔꯤꯌꯦ ꯅꯪ
ꯅꯣꯏ ꯅꯣꯏꯔꯣꯝꯗ ꯑꯩꯁꯨ ꯅꯨꯡꯉꯥꯏꯔꯦ ꯅꯣꯏꯔꯣꯝꯒꯤ ꯋꯦꯗꯔꯗꯤ ꯀꯃꯥꯏꯅ ꯇꯧꯒꯦ
ꯑꯁ ꯋꯤꯟꯅꯔꯁꯦ ꯍꯟꯗꯛꯇꯤ ꯌꯥꯗꯦꯗ ꯅꯣꯡ ꯉꯥꯛꯇ ꯆꯨꯏꯗ
ꯑꯣ ꯑꯩꯈꯣꯏꯔꯣꯝꯗꯅꯤ ꯅꯨꯡꯉꯥꯏꯕꯗꯣ ꯅꯨꯡꯁꯥꯁꯨ ꯊꯣꯛꯇꯦ ꯅꯣꯡꯁꯨ ꯆꯨꯗꯦ
ꯑꯁꯝ ꯀꯂ ꯏꯀꯣ
ꯑꯗꯣ ꯅꯣꯡꯃ ꯀꯣꯏꯔꯛꯀꯦꯅ
ꯌꯦꯟꯁꯨ ꯂꯩꯑ ꯉꯥꯅꯨ ꯂꯩꯑ ꯍꯥꯃꯦꯡꯁꯨ ꯆꯥꯕ꯭ꯔꯣ ꯅ
ꯆꯥꯏ ꯍꯣꯏ ꯂꯣꯏꯅꯤ ꯌꯥꯝ ꯅꯨꯡꯉꯥꯏꯅ ꯄꯥꯟꯕ ꯃꯥꯜꯂꯦꯅꯦꯌꯦ
ꯍꯪꯒꯣꯟꯒꯨꯝꯕ ꯁꯥꯥꯔꯣ ꯁꯦꯝꯗ꯭ꯔꯣ
ꯁꯦꯝꯃꯦ ꯃꯆꯥ
ꯍꯤꯡꯒꯣꯜꯒꯨꯝꯕꯗꯤ ꯁꯦꯝꯗ꯭ꯔꯣ
ꯁꯦꯝꯃꯦ ꯃꯆꯥ ꯍꯜꯂꯣ ꯍꯣꯏ
ꯑꯩ ꯈꯣꯟꯖꯦꯜꯁꯤ ꯇꯥꯕ꯭ꯔꯣ
ꯇꯥꯏ ꯍ
ꯍꯧꯖꯤꯛ ꯅꯪꯒꯤ ꯈꯣꯟꯖꯦꯜꯁ ꯑꯃꯨꯛ ꯇꯥꯔꯛꯇ꯭ꯔꯦꯗ ꯀꯩ ꯇꯧꯕꯖꯥꯠꯂꯥ
ꯑꯣ ꯇꯥꯗꯕ꯭ꯔꯣ
ꯑꯗꯣ ꯅꯣꯏꯔꯣꯝꯗ ꯅꯨꯡꯉꯥꯏꯔꯗꯤ ꯑꯩꯁꯨ ꯅꯣꯡꯃ ꯀꯣꯏꯔꯛꯀꯦ ꯂꯩꯁꯥꯕꯤ ꯑꯣꯏꯔꯤꯉꯩꯗ ꯐꯖꯅ ꯀꯣꯏꯊꯣꯛꯁꯦ ꯑꯗꯨꯒꯣꯥꯏꯁꯨꯨꯀꯣꯏ ꯗꯀꯦ ꯅꯪꯁꯨ ꯀꯣꯏꯔꯛꯑꯣ ꯅꯪ ꯍꯥꯟꯅ ꯂꯥꯛꯑꯣ ꯑꯗꯨ ꯃꯊꯪꯗ ꯑꯩ ꯑꯃꯨꯛ ꯂꯥꯛꯀꯦ ꯅꯣꯏꯗꯀꯣ
ꯍꯣꯏ ꯂꯥꯛꯀꯦ ꯅꯪ ꯀꯅꯥ ꯀꯅꯥ ꯂꯩꯒꯦ ꯍꯣꯏ ꯀꯅꯥ ꯀꯅꯥ ꯂꯩꯒꯦꯅ
ꯎꯝ ꯄꯨꯟꯁꯤꯁꯦ ꯅꯨꯡꯉꯥꯏꯅ ꯍꯤꯡꯁꯦ ꯄꯥꯟꯁꯦ ꯑꯝ ꯑꯗꯨꯒ ꯅꯣꯏ ꯄ꯭ꯔꯥꯏꯚꯦꯠ ꯒꯥꯔꯤ ꯂꯩꯔꯝꯒꯅꯤꯅ ꯌꯨꯝꯒꯤ ꯒꯥꯔꯤꯗꯣ ꯑꯗꯨꯗ ꯂꯥꯛꯑꯣ ꯍꯟꯗꯛ ꯤ ꯆꯥꯎꯈꯠꯂꯕꯅꯤꯅꯀꯣ ꯏꯁꯥ ꯏꯁꯥꯒꯤ ꯒꯔꯤ ꯄꯨꯗꯗꯤ ꯆꯠꯅꯤꯡ ꯆꯠꯅꯤꯡꯕ ꯀꯣꯏꯅꯤꯡ ꯀꯣꯏꯅꯤꯡꯐꯝꯗ ꯀꯣꯏꯕ ꯐꯪꯗꯦꯕ
ꯍꯣꯏ ꯎꯝ ꯑꯗꯨꯅꯦ
ꯑꯗꯨꯅ ꯏꯁꯥꯒꯤ ꯒꯥꯔꯤ ꯂꯩꯔꯒꯗꯤ ꯅꯨꯡꯉꯥꯏꯔꯦꯗꯅ ꯅꯠꯇ꯭ꯔꯣ
ꯑꯥ ꯍꯣꯏ ꯃꯥꯅꯦ
ꯑꯗꯣ ꯇꯥꯛꯑꯗꯤ ꯇꯥꯛꯏꯀꯣ ꯑꯩꯅ ꯉꯥꯡꯔꯤꯁꯤꯀꯣ
ꯇꯥꯏꯌꯦ ꯇꯥꯏꯌꯦ ꯅꯪ ꯇꯥꯗꯕ꯭ꯔꯣ
ꯅꯣꯏ ꯌꯨꯝ ꯎꯝ ꯎꯝ ꯏꯃꯨꯡꯗ ꯅꯣꯏꯃꯨꯡꯗ ꯃꯤ ꯀꯌꯥꯗꯤ ꯂꯩꯒꯦ
ꯑꯩꯈꯣꯏ ꯃꯔꯤ ꯈꯛꯇꯅꯤꯗ
ꯎꯝ ꯅꯨꯄꯤ ꯑꯍꯨꯝ ꯅꯨꯄꯥ ꯑꯅꯤ ꯃꯉꯥ ꯂꯩꯔꯦ ꯃꯉꯥꯅ ꯃꯊꯪ ꯃꯊꯪ ꯃꯥ ꯃꯥꯅ ꯉꯝ ꯉꯝꯖꯕ ꯊꯕꯛ ꯍꯟꯁꯥꯡ ꯁꯨꯔꯒ ꯄꯩꯁꯥ ꯀꯔꯤ ꯀꯔꯥ ꯂꯂꯣꯜꯂꯒ ꯑꯗꯨꯅ ꯆꯥꯔꯒ ꯊꯛꯑꯒ ꯑꯗꯨꯝ ꯂꯦꯜꯂꯤ ꯒꯣꯔꯃꯦꯟꯒꯤ ꯁꯥꯔꯚꯤꯁꯇꯤ ꯐꯪꯗ꯭ꯔꯦ ꯑꯩꯈꯣꯏ ꯑꯗꯨꯝ ꯅꯨꯡꯉꯥꯏꯅ ꯑꯩꯈꯣꯏꯅ ꯉꯝꯖ ꯉꯝꯖꯕꯗꯣ ꯑꯗꯨꯝ ꯁꯨꯔ ꯑꯗꯨꯝ ꯂꯩꯔꯕꯅꯤꯀꯣ
ꯑꯗꯣ ꯐꯪꯗ꯭ꯔꯁꯨ ꯄꯩꯁꯥ ꯂꯩꯗꯤ ꯌꯥꯏꯅ
ꯎꯝ ꯍꯣꯔꯦꯟ ꯑꯩ ꯑꯥ ꯃꯇꯝ ꯀꯔꯤꯅꯣ ꯁꯥꯡꯉꯗꯤ ꯑꯃꯨꯛꯀꯁꯨ ꯐꯣꯟꯁꯨ ꯇꯧꯔꯛꯀꯦꯀꯣ ꯑꯗꯨꯝ ꯅꯨꯡꯇꯤꯒꯤ ꯑꯗꯨꯝ ꯐꯥꯎꯅꯁꯦ ꯑꯗꯨꯒ ꯅꯨꯡꯁꯤꯅꯕ ꯑꯗꯨꯝ ꯏꯃꯥꯟꯅꯕꯤꯁꯤꯡꯒ ꯑꯗꯨꯝ ꯋꯥꯔꯤ ꯁꯥꯟꯅꯕ ꯑꯗꯨ ꯑꯗꯨꯝ ꯁꯥꯟꯅꯔꯗꯤꯗꯤ ꯍꯛꯆꯥꯡꯁꯦ ꯅꯨꯡꯉꯥꯏꯗꯅ ꯅꯠꯇ꯭ꯔꯣ ꯑꯗꯨꯝ ꯏꯊꯟꯗ ꯑꯗꯨꯝ ꯔꯣꯝꯗ ꯂꯨꯝꯃꯒ ꯂꯩꯔꯗꯤ ꯅꯨꯡꯉꯥꯏꯇꯦꯗꯅ ꯃꯤ ꯑꯃꯒꯤ ꯑꯃꯒꯤ ꯏ ꯄꯥꯎ ꯅꯨꯡꯉꯥꯏꯔꯤ ꯈꯣꯠꯂꯤ ꯍꯥꯏꯅ ꯇꯥꯔꯗꯤ ꯅꯨꯡꯉꯥꯏꯗꯅꯀꯣ
ꯎꯝ ꯍꯣꯏ ꯑꯗꯨꯅꯦ
ꯍꯥ ꯍꯩꯅꯧꯁꯨ ꯆꯦꯠꯅ ꯆꯪꯏ ꯈꯪꯗꯦ
ꯑꯧ ꯂꯏꯕ꯭ꯔꯣ ꯅ
ꯕꯅꯤꯅꯀꯣ ꯊꯨꯝꯃꯟꯕꯒꯤ ꯈꯪꯗꯦ ꯑꯩꯈꯣꯏꯗ ꯍꯧꯕ ꯍꯩꯅꯧꯁꯦ ꯅꯣꯏꯗꯨꯗꯤ ꯍꯩ ꯍꯩꯅꯧ ꯍꯧꯗ꯭ꯔꯣ ꯑꯩꯈꯣꯏꯗꯨꯗꯤ ꯍꯩꯅꯧ ꯐꯖꯅ ꯄꯥꯜꯂꯦ ꯑꯋꯥꯊꯕꯤꯁꯨ ꯄꯥꯜ ꯂꯦ ꯂꯐꯣꯏꯁꯨ ꯂꯩꯌꯦ ꯂꯐꯣꯏꯗꯨꯗꯤꯀꯣ ꯆꯪ ꯊꯣꯛꯄ ꯌꯥꯝꯕꯅꯦ ꯑꯩꯈꯣꯏꯗ
ꯍꯥ ꯑꯣ
ꯆꯥꯡ ꯊꯣꯛꯄ ꯌꯥꯝꯕꯅꯤꯅ ꯑꯗꯨꯝ ꯃꯤꯁꯤꯡꯅ ꯄꯥꯝꯅꯕꯅꯤ ꯅꯣꯏꯒꯤ ꯂꯐꯣꯏꯗꯣ ꯆꯥꯡꯊꯣꯛ ꯄ ꯌꯥꯝꯃꯦ ꯑꯩꯈꯣꯏꯗꯁꯨ ꯄꯤꯌꯣ ꯈꯔ ꯈꯥꯏꯕꯤꯌꯣ ꯁꯨꯃꯥꯏꯅ ꯍꯥꯏꯕ ꯑꯗꯨ ꯑꯩꯁꯨ ꯇꯨꯝꯈꯥꯏꯔꯦ
ꯌꯥꯝ ꯐꯩꯅꯦ ꯅꯣꯏꯗꯤ
ꯍꯧꯖꯤꯛꯁꯦ ꯃꯤ ꯃꯌꯥꯝꯅ ꯗꯁꯕꯤꯟꯗ ꯑꯃꯣꯠ ꯑꯀꯥꯏ ꯈꯣꯝꯕ ꯂꯥꯛꯑꯦ ꯑꯩꯒꯤ ꯗꯁꯕꯤꯟꯁꯨ ꯍꯧꯖꯤꯛ ꯃꯤꯗ ꯒꯥꯔꯤꯗ ꯄꯤꯒꯦ ꯗꯁꯕꯤꯟꯒꯤ ꯍꯨꯟꯗꯣꯛꯄꯒꯤ ꯄꯩꯁꯥꯁꯨ ꯍꯧꯖꯤꯛ ꯑꯩ ꯑꯩ ꯕꯦꯛ ꯔꯨꯝ ꯃꯅꯨꯡꯗ ꯕꯦꯛꯇ ꯊꯝꯈꯤꯕꯅꯦꯕ ꯑꯗꯨ ꯍꯧꯖꯤꯛ ꯑꯩ ꯂꯧꯔꯒ ꯄꯤꯈꯤꯒꯦꯀꯣ ꯑꯗꯨꯒ ꯃꯊꯪ ꯂꯨꯅ ꯅꯥꯟꯅ ꯂꯩꯔꯗꯤ ꯑꯩꯈꯣꯏ ꯍꯛꯆꯥꯡ ꯁꯥꯖꯦꯜꯁꯨ ꯅꯨꯡꯉꯥꯏꯔꯦ
ꯍꯣꯏ
ꯑꯗꯨꯅ ꯂꯨꯅ ꯅꯥꯟꯅ ꯂꯩꯁꯤ
ꯍꯣꯏ
ꯑꯉꯥꯡ ꯇꯨꯏꯅꯦꯍꯦ ꯂꯝꯕꯤꯗ ꯆꯦꯟꯕꯒꯤ ꯂꯝꯕꯤꯗ ꯆꯦꯟꯕꯒꯤ ꯑꯉꯥꯡ ꯇꯣꯛꯕ ꯑꯗꯣ ꯕꯖꯥꯔ ꯆꯠꯀꯗꯕ ꯃ ꯌꯥꯝ ꯊꯣꯛꯑꯦ ꯇꯣ ꯑꯣꯛꯇꯣꯗ ꯊꯥꯒꯦ ꯕꯖꯥꯔ ꯆꯠꯀꯕ ꯃꯤꯁꯤꯡꯗꯣ ꯑꯣꯇꯣ ꯗ꯭ꯔꯥꯏꯚꯔ ꯈꯔ ꯄꯩꯁꯥ ꯌꯥꯝꯅ ꯐꯪꯅꯕ
ꯑꯥ
ꯎ ꯑꯗꯣ ꯑꯣꯛꯇꯣ ꯁꯦꯡꯕꯁꯦ ꯑꯣꯇꯣ ꯑꯃ ꯁꯦꯡꯕꯗ ꯌꯥꯡꯈꯩ ꯌꯥꯡꯈꯩꯗꯤ ꯄꯤꯌꯦꯕ ꯀꯥꯔ ꯋꯥꯁꯅ ꯑꯗꯨꯝ ꯁꯦꯡꯕꯅꯦ ꯀꯥꯔ ꯋꯥꯆꯅ ꯀꯥꯞꯄꯅꯤ ꯍꯧꯖꯤꯛ ꯏꯁꯤꯡ ꯅꯨꯡꯉꯥꯏꯕꯁꯤꯅꯀꯣ
ꯑꯥ
ꯅꯦꯠꯋꯥꯛ ꯊꯤꯔꯒ ꯑꯗꯨꯝ ꯆꯠꯄꯅꯦꯕ ꯐꯣꯟ ꯇꯧꯕꯁꯦ
ꯍꯣꯏ
ꯇꯨꯃꯤꯟꯅ ꯂꯩꯔꯗꯤ ꯅꯦꯠꯋꯥꯛꯁꯦ ꯆꯦꯜꯂꯦꯕ ꯑꯗꯨꯅ ꯃꯤꯅꯗꯤ ꯁꯤ ꯅꯨꯄꯤꯁꯦ ꯉꯥꯎꯕ ꯖꯥꯠꯂꯥ ꯍꯥꯏꯅ ꯌꯦꯡꯕ ꯖꯥꯠꯅꯦ ꯍꯥꯏꯕꯗꯣ ꯑꯩꯅꯗꯤ ꯉꯥꯎꯗꯕ ꯏꯃꯥꯟꯅꯕꯤ ꯐꯖꯅ ꯋꯥꯔꯤ ꯁꯥꯅꯔꯒ ꯂꯩꯕ
ꯑ ꯍꯣꯏ ꯑꯗꯣ ꯅꯪꯒꯤꯗꯤ ꯅꯦꯋꯥꯛ ꯑꯗꯨꯝ ꯅꯨꯡꯉꯥꯏꯕ꯭ꯔꯣ
ꯑꯗꯨꯒꯗꯨꯒꯥ ꯀꯔꯤꯅ ꯑ ꯁꯗ꯭ꯔꯕꯀꯣ ꯑꯗꯣ ꯗꯤꯁꯦꯝꯕꯔ ꯅꯣꯕꯦꯝꯕꯔ ꯊꯣꯛꯑꯗꯤ ꯑꯩꯈꯣꯏꯔꯣꯝꯗꯗꯤ ꯉꯥ ꯌꯥꯝ ꯊꯣꯛꯄꯅꯦꯀꯣ ꯉꯥ ꯐꯥꯅꯕ ꯂꯥꯛꯑꯣ ꯉꯥꯗꯣ ꯆꯥꯎꯕꯅꯦ ꯁꯪꯇ꯭ꯔꯤꯛ ꯁꯥꯡꯔꯒꯀꯣ ꯃꯆꯥ ꯃꯆꯥ ꯂꯩꯇꯦ ꯑꯩꯈꯣꯏ ꯇꯨꯔꯦꯟꯗꯗꯤ ꯑꯆꯧ ꯑꯆꯧꯕ ꯉꯥꯛꯇꯅꯤ ꯑꯩꯈꯣꯏ ꯅꯨꯡꯇꯤꯒꯤ ꯆꯥꯗꯕꯒꯤ
ꯑꯥ ꯐꯥꯏꯅꯦ ꯅꯣꯏꯗꯤ
ꯑꯩꯈꯣꯏ ꯕꯣꯏꯂꯔ ꯂꯣꯏꯕ ꯕꯣꯏꯂꯔ ꯂꯣꯏꯕꯗꯣ ꯃꯆꯤꯟꯖꯥꯛ ꯄꯤꯖꯕ ꯃꯇꯝ ꯌꯧꯔꯦ ꯑꯃꯨꯛ ꯍꯧꯖꯤꯛ ꯑꯃꯨꯛ ꯒꯥꯔꯤ ꯂꯥꯛꯑꯦ ꯀꯔꯤ ꯒꯥꯔꯤꯅꯣ ꯑꯃꯔꯛ ꯌꯦꯡꯒꯦꯗ
ꯑ ꯊꯕꯛ ꯌꯥꯝ ꯀꯜꯂꯦꯅꯦ ꯅꯣꯏꯗꯤ
ꯑꯗꯨꯨ ꯐꯕ ꯐꯠꯇꯕ ꯈꯪꯗ꯭ꯔꯦ ꯑꯗꯨꯅ ꯑꯩ ꯍꯧꯖꯤꯛ ꯑꯃꯨꯛ ꯒꯥꯔꯤꯁꯦ ꯑꯩꯈꯣꯏꯔꯣꯝꯕꯤꯒꯦ ꯍꯥꯡꯕꯤꯈꯤꯒꯦ ꯎꯝ ꯉꯁꯥꯏ ꯔꯦꯜꯋꯦ ꯊꯕꯛ ꯁꯨꯕꯁꯤꯡꯅꯦꯕ
ꯑꯥ
ꯑꯗꯨꯗꯤ ꯃꯣꯏꯁꯦ ꯃꯣꯏ ꯗ꯭ꯌꯨꯇꯤ ꯆꯠꯅꯤꯡꯉꯥꯏ ꯑꯗꯨꯝ ꯂꯥꯛꯄꯅꯦꯗ
ꯅꯣꯏꯗꯤ ꯊꯕꯛ ꯌꯥꯝ ꯀꯟꯕ ꯃꯥꯜꯂꯦꯗ
ꯍꯥꯡꯕꯤꯕꯒꯤ ꯍꯔꯥꯎꯅ ꯑꯃꯨꯛ ꯆꯠꯈ꯭ꯔꯦ ꯑꯗ ꯑꯉꯥꯡꯁꯤꯡꯒꯤ ꯐꯤꯔꯣꯜ ꯐꯖ ꯐꯖꯕ ꯌꯣꯜꯂꯛꯑꯦꯍꯦ ꯅꯣꯏꯁꯨ ꯅꯣꯏ ꯅꯅꯥꯎ ꯅꯨꯄꯤꯁꯨ ꯂꯩꯕ꯭ꯔꯣ ꯑꯩ
ꯑꯥ
ꯄꯩꯁꯥꯗꯨꯅ ꯂꯩꯔꯒ ꯊꯥꯔꯛ ꯐꯖꯅ ꯁꯦꯠꯍꯜꯂꯣ ꯐꯖꯅ ꯅꯅꯥꯟꯍꯜꯂꯒ ꯃꯣꯏꯠ ꯊꯥꯁꯦ ꯑꯩꯗꯤ ꯉꯔꯥꯡꯅ ꯂꯩꯕꯔꯣꯏꯔꯦ ꯑꯉꯥꯡꯁꯤꯡꯒꯤ ꯐꯤꯔꯣꯟꯜꯗꯤ ꯑꯃ ꯆꯉ ꯑꯗꯨ ꯇꯔꯗ ꯑꯗꯣ ꯎꯝ ꯂꯧ ꯂꯤꯡꯕ ꯃꯇꯝꯗ ꯌꯧꯔꯦ ꯑꯗꯨꯅ ꯂꯧ ꯂꯤꯡꯕ ꯃꯇꯝꯗ ꯑꯩꯈꯣꯏ ꯅꯨꯄꯤ ꯑꯩꯒꯤ ꯂꯧꯗꯤ ꯅꯨꯄꯤ ꯇꯔꯥꯃꯨꯛ ꯆꯪꯒꯅꯤ ꯑꯗꯨꯒꯤ ꯅꯨꯄꯤ ꯀꯔꯗꯨꯅ ꯂꯧ ꯂꯤꯡꯈꯗꯤ ꯑꯅꯤ
ꯎꯝ
ꯑꯗꯣ
ꯐꯩꯌꯦ ꯅꯣꯏꯗꯤ
ꯑꯗꯨꯅ ꯑꯩꯁꯨ ꯑꯣ ꯑꯗꯨꯗꯤ ꯊꯥꯏ ꯀꯂꯤꯅꯤꯠ ꯄ꯭ꯂꯥꯁ ꯇ꯭ꯔꯦꯁ ꯃꯤ ꯉꯥꯛꯇ ꯊꯝꯃꯒꯦꯅ ꯊꯝꯃꯦꯕ ꯫ ꯑꯗꯨꯒ ꯃꯤꯃꯤꯁꯨ ꯍꯪꯕꯗꯨ ꯃꯤꯃꯤ ꯈꯛ ꯅꯠꯇ꯭ꯔꯒ ꯔꯝꯄꯝ ꯂꯩꯕ꯭ꯔꯥ ꯔꯝ ꯄꯝ ꯑꯁꯥꯕꯗꯣ ꯑꯉꯥꯡꯁꯤꯡꯅ ꯑꯁ ꯑꯗꯨꯃꯛ ꯁꯥꯕꯗꯣ ꯃꯕꯨꯛ ꯅꯥꯒꯗꯕꯗꯣ ꯈꯟꯗꯒꯩ ꯔꯝꯄꯝꯄꯤꯌꯣ ꯔꯝꯄꯝ ꯄꯤꯌꯣ ꯂꯥꯛꯀꯅꯦꯕ ꯑꯗꯨ ꯔꯝꯄꯝꯁꯨ ꯌꯣꯜꯂꯦꯕꯀꯣ ꯫ ꯑꯩꯗꯤ ꯅꯣꯡꯃ ꯆꯥꯔꯦ ꯑꯗꯨꯒ ꯆꯥꯕ ꯍꯥꯏꯗꯕ ꯋꯥꯅꯦ ꯑꯗꯨꯃꯛ ꯁꯥꯕꯗꯨꯀꯣ ꯫ ꯀꯤꯗꯕ ꯖꯥꯠꯅꯤ ꯃꯣꯏꯒꯤ ꯫ ꯃꯕꯨꯛꯇ ꯂꯩꯕ ꯂꯩꯕꯁꯤꯡꯗꯣ ꯂꯣꯏ ꯃꯛ ꯁꯥꯔꯅꯤꯕ ꯫ ꯍꯛꯆꯥꯡ ꯐꯅꯤꯡꯉꯥꯏ ꯑꯗꯨꯒꯨꯝꯕꯗꯨꯗꯤ ꯆꯥꯕ ꯌꯥꯗ꯭ꯔꯦꯕ ꯍꯛꯆꯥꯡ ꯐꯅꯤꯡꯉꯥꯏ ꯆꯥꯗ꯭ꯔꯒ ꯫
ꯂꯩꯁꯦ ꯐꯖꯅ ꯇꯧꯕ ꯃꯥꯜꯂꯦꯅꯦꯍꯦ ꯫